ꯇꯥꯕꯔ‌ꯣ
ꯇꯥꯏ ꯇꯥꯏ
ꯀꯩꯗꯧꯔꯝꯃꯤꯅꯣ
ꯆꯥꯛ ꯊꯣꯡꯉꯁꯤꯔꯅ ꯇꯧꯔꯝꯃꯤꯅꯤ
ꯅꯪꯅ ꯆꯥꯛ ꯊꯣꯡꯗꯣꯏꯔꯣ
ꯍꯗꯅꯦ
ꯑꯩꯈꯣꯏꯔ ꯈꯔ ꯂꯥꯡꯕ꯭ꯔꯥ
ꯂꯥꯡꯗꯦ
ꯑꯃ ꯃꯦꯆꯤꯟꯒꯨꯝꯕꯨꯠ ꯄꯩ ꯃꯈꯣꯟ ꯇꯥꯕ꯭ꯔꯕ
ꯍꯣꯏ ꯍꯥꯏꯐꯦꯠꯇꯗꯤ ꯇꯥꯕ ꯃꯥꯜꯂꯦ ꯑꯗꯣ ꯌꯥꯝ ꯀꯟꯅ ꯇꯥꯕ ꯑꯣꯏꯗꯦꯗ
ꯑꯥ ꯑꯩꯈꯣꯏꯒꯤ ꯑꯩꯈꯣꯏꯒꯤꯦꯛ ꯌꯨꯝ ꯆꯪꯐꯝꯗ ꯌꯨꯝ ꯑꯃ ꯁꯥꯕꯗꯣ ꯑꯗꯨ ꯃꯣꯏ ꯌꯨꯝꯗꯣ ꯁꯪꯒꯥ ꯇꯧꯔꯛꯑꯦꯕ ꯑꯥ ꯀꯩꯅꯣ ꯇꯧꯕ ꯎꯝ ꯍꯌꯦꯡ ꯍꯪꯆ ꯁꯪꯒꯥꯗ ꯍꯥꯏꯕꯅꯦꯕ
ꯎꯝ
ꯀꯟꯣꯁ ꯂꯦ ꯑꯁ ꯑꯩ ꯀꯩꯅꯣ ꯑꯩ ꯄꯁꯦ ꯂꯩꯅꯤ ꯁꯤꯗ ꯑꯩ ꯄꯥꯝ ꯆꯒꯠꯂꯒꯦ ꯇꯧꯕ ꯑꯃ ꯒ꯭ꯂꯨ ꯅꯞꯄꯤꯗꯣ ꯒ꯭ꯂꯨ ꯅꯞꯄ ꯀꯥꯟꯗ ꯇꯧꯕꯤꯗꯣ ꯑꯃ ꯕ꯭ꯂꯦꯛꯅꯟꯅ ꯅꯞꯄ ꯀꯥꯟꯅ ꯇꯧꯕꯅꯤ ꯈꯣꯡꯗꯔꯦ ꯍꯥꯏꯕ ꯑꯩꯅ ꯂꯩꯔꯨꯕ ꯈꯨꯊꯥꯡꯗꯨꯒꯣ ꯑꯥ ꯔꯝ꯭ꯔꯁꯨ ꯐꯅꯤ ꯈꯂꯦ ꯑꯗꯨꯒꯤ ꯑꯗꯨꯒꯤ ꯃꯃꯜꯗꯨꯅ ꯑꯅꯤꯃꯨꯛ ꯐꯪꯉꯦ ꯍꯥꯏꯕ
ꯐꯪꯉꯤ ꯐꯪꯉꯦ ꯑꯃꯥ ꯑꯩꯈꯣꯏꯅ ꯆꯠꯁꯦ ꯍꯥꯏꯅꯕ ꯃꯐꯝꯗꯨꯗꯁꯨ ꯑꯗꯨꯗꯁꯨ ꯌꯥꯝ ꯍꯣꯡꯅ ꯊꯥꯗꯣꯛꯑꯦ ꯍꯥꯏꯕ ꯈꯪꯕ꯭ꯔꯥ ꯑꯅꯛꯄꯗꯣ ꯑꯣ ꯆ ꯋꯥꯟꯕꯝꯗꯣ ꯑꯣ ꯆꯣꯟꯕꯝꯗꯣ
ꯑꯣ ꯑꯣ ꯑꯩ ꯅꯍꯥꯟ ꯆꯪꯉꯦꯗꯣ ꯌꯨꯝ ꯍꯟꯕꯩꯗꯨꯗ
ꯎꯝ ꯍꯣꯁ ꯂꯩꯔꯕ
ꯑꯃ ꯅꯪꯒꯤ ꯇꯨꯋꯇꯤ ꯄꯤꯕꯗꯣ ꯑꯗꯨ ꯂꯩꯇ꯭ꯔꯦ ꯑꯩꯅ ꯑꯃ ꯂꯩꯔꯦ
ꯂꯨꯄꯥ ꯆꯥꯃꯔꯤ ꯄꯤꯕꯗ ꯀꯔꯝꯕ ꯂꯩꯔꯤꯅꯣ
ꯆꯍꯨꯝ ꯆꯍꯨꯝ ꯄꯤꯕ ꯑꯃ ꯂꯩꯔꯦ ꯑꯗꯨꯗ ꯅꯪꯗꯣ ꯑꯁꯦꯡꯕ ꯑꯁꯦꯡꯕ ꯄ꯭ꯔꯥꯏꯖꯇꯤ ꯋꯥꯅꯤ ꯆꯅꯤꯅ ꯃꯁꯥꯒꯤ ꯑꯣꯏꯅ
ꯎꯝ ꯎꯝ
ꯉꯁꯥꯏꯒꯤ ꯋꯥꯟ ꯑꯩꯠꯇꯤꯗꯨꯗ ꯑꯩꯅ ꯇꯨ ꯑꯩꯠꯇꯤ ꯄꯤꯔꯒ ꯑꯅꯤ ꯂꯧꯕ ꯌꯥꯅꯤꯅ ꯍꯥꯏꯈꯔ
ꯎꯝ
ꯑꯗꯨꯗ ꯑꯗꯨ ꯅꯠꯇꯕ ꯑꯃ ꯂꯨꯄꯥ ꯆꯍꯨꯝ ꯄꯤꯕ ꯍꯥꯏꯇꯥꯔꯦ ꯃꯁꯥꯒꯤ ꯑꯣꯏꯅ ꯆꯍꯨꯝ ꯄꯤꯕ ꯆꯍꯨꯝ ꯄꯤꯕ ꯍꯥꯞꯇꯣꯏꯕ
ꯎꯝ
ꯑꯗ ꯀꯅꯣ
ꯐꯔꯦ ꯐꯔꯦ ꯑꯗꯨ ꯍꯥꯎꯕ꯭ꯔꯥ ꯀꯥꯟꯅꯩ ꯅꯪꯒꯤ ꯑꯣꯏꯗꯣꯏ ꯅꯠꯇ꯭ꯔꯣ ꯑꯅꯤꯃꯛ ꯄꯤꯈꯤꯗꯣꯏꯔꯕ
ꯑ ꯃꯥ
ꯎꯝ
ꯌꯨꯝ ꯌꯨꯝꯗ ꯂꯩꯔꯕꯅꯤꯅ ꯑꯉꯥꯡꯁꯦ ꯊꯕꯛ ꯇꯧꯍꯜꯂꯦ
ꯇꯧꯍꯜꯂꯦ ꯑꯩꯈꯣꯏ ꯃꯥ ꯅ ꯆꯥꯛ ꯊꯣꯡꯏꯌꯦ ꯆꯥꯛ ꯈꯔ ꯊꯣꯡꯉꯗꯦꯗ ꯑꯩ ꯆꯥꯛ ꯆꯥꯛ ꯊꯣꯡꯕꯒ ꯕꯤꯠ ꯍꯟꯈ꯭ꯔꯦ ꯍꯥꯏꯕ ꯍꯥꯏꯗꯤ ꯑꯗꯨꯝ ꯆꯥꯎꯗꯕꯒꯤ
ꯍꯥꯥ ꯍꯣꯁꯇꯦꯜꯗꯗꯤ ꯅꯪ ꯊꯣꯡꯉꯤꯗꯨꯗꯤ
ꯍꯣꯁꯇꯦꯜꯅ ꯍꯣꯁꯇꯦꯜꯅ ꯑꯗꯣ ꯑꯩꯒꯤ ꯆꯤꯝꯕꯥꯜꯁꯦ ꯑꯩ ꯆꯤꯝꯕꯥꯜ ꯅꯥꯀꯗ ꯎꯔꯤꯡ ꯑꯃ ꯊꯣꯛꯑꯦꯕ ꯉꯝꯃꯔꯣꯏ ꯆꯤꯝꯕꯥꯜꯁꯦ ꯄꯣꯝꯈꯠ ꯑꯗꯨꯏ ꯎꯔꯤꯡꯗꯨꯅ ꯄꯨꯡꯈꯠ ꯂꯩꯔꯦ ꯍꯥꯏꯕꯗꯨ ꯑ
ꯃꯦꯠꯄꯗ ꯄꯥꯏꯕꯗ ꯅꯥꯕꯤꯗꯨꯔꯥ
ꯍꯥꯏꯅ ꯆꯤꯟꯕꯥꯡꯒꯗ ꯑꯩꯅ ꯂꯤꯊꯣꯛꯄꯗ ꯅꯥꯏ ꯍꯥꯏꯕ ꯑꯩꯒꯤ ꯑꯩ ꯉꯁꯤ ꯑꯩ ꯉꯁꯥꯏ ꯅꯉꯣꯟꯗ ꯐꯣꯟ ꯇꯧꯔꯛꯝꯃꯀꯥꯟꯗ ꯑꯃꯨꯛ ꯊꯕꯛ ꯆꯤꯜꯂꯦꯅ ꯊꯝꯕꯗꯣ ꯑꯩꯗꯣ ꯍꯧꯖꯤꯛ ꯑꯩꯈꯣꯏ ꯈꯣꯏ ꯅꯤꯅꯤ ꯍꯣꯏꯗ ꯂꯩꯌꯦꯕ ꯉꯁꯥꯏꯗꯣ
ꯎꯝ
ꯂꯩꯔꯝꯕꯗꯅꯦ ꯅꯉꯣꯟꯗ ꯑꯃꯨꯛ ꯀꯣꯜ ꯇꯧꯔꯛꯑꯃꯤꯗꯨ ꯑꯗꯨꯗꯒꯤ ꯑꯩꯒꯤ ꯑꯙꯥꯔ ꯑꯞꯗꯦꯠ ꯇꯧꯗꯦꯅ ꯑꯩꯗꯣ ꯊꯣꯛꯂꯛꯑꯦꯕ ꯈꯪꯉꯕ
ꯎꯝ
ꯑꯙꯥꯔ ꯑꯞꯗꯦꯠ ꯇꯧꯔꯝꯃꯤꯕ ꯁꯛꯇꯣ ꯌꯥꯝ ꯊꯤꯍꯧꯋꯦ ꯍꯥꯏꯕ
ꯈꯨꯗꯛꯇ ꯀꯥꯞꯄꯝꯃꯦ
ꯑ ꯈꯨꯗꯛꯇ ꯀꯥꯞꯂꯝꯃꯦ ꯃꯥꯏꯒꯗꯣ ꯂꯪ ꯇ꯭ꯔꯤꯛ ꯀ ꯂꯪꯉꯒꯅꯦ ꯑꯁ ꯌꯥꯝ ꯊꯤꯍꯧꯋꯦ ꯑꯩ ꯈꯔ ꯂꯩꯔꯒ ꯑꯃꯨꯛ ꯀꯥꯞꯀꯦ ꯈꯔ ꯐꯖꯅ ꯑꯁꯦꯡꯕꯩ ꯌꯥꯝ ꯊꯤꯛꯍꯧꯋꯤ ꯅꯪ ꯅꯪ ꯈꯪꯗ ꯇꯧꯔꯤꯅꯤ ꯌꯥꯝ ꯊꯤꯛꯍꯧ ꯂꯣꯏꯔꯦ ꯈꯖꯤꯛꯈꯛꯇ ꯅꯠꯇꯦ ꯌꯥꯝ ꯊꯤꯍꯧꯔꯤꯁꯤ ꯍꯥꯟꯅꯩ ꯑꯉꯥꯡ ꯑꯣꯏꯕꯩ ꯇꯣ ꯑꯗꯨꯝꯁꯤꯖꯤꯟꯅꯕꯅ ꯐꯩ ꯀꯥꯞꯄꯦ ꯑꯗꯨꯗ ꯗꯥꯏꯔꯦꯛ ꯀꯥꯄꯦ ꯑꯗꯨꯗ ꯃꯤꯠ ꯑꯩ ꯂꯥꯏꯛꯀ ꯊꯥꯟꯖꯤꯜꯂꯒ ꯀꯥꯞꯄꯒꯤ ꯃꯥꯏꯅ ꯂꯪ ꯆꯨꯠꯀ ꯂꯪꯉꯦ ꯍꯨꯃꯥꯡꯒ ꯁꯧꯕꯒꯤ ꯑꯃ ꯎꯝ ꯀꯩꯅꯣ ꯇꯧꯕꯗꯣ
ꯎꯝ ꯎꯝ ꯃꯣꯏ ꯑꯗꯨꯃꯥꯏꯅ ꯀꯥꯞꯄꯩꯅꯦ ꯊꯤꯔꯤꯗꯣ
ꯃꯥꯅꯦ ꯑꯗꯣ ꯑꯩꯅꯗꯤ ꯁꯥꯏꯒꯨꯝꯕ ꯊꯥꯗꯕ ꯌꯥꯗꯕ꯭ꯔꯕ ꯌꯥꯕ ꯃꯥꯂꯦ ꯍꯥꯥ
ꯍꯨꯒꯠꯂꯣ ꯍꯥꯏꯕ꯭ꯔꯕ
ꯍꯥꯏꯗꯦꯕꯀꯣ ꯑꯩꯅ ꯍꯨꯒꯠꯆꯩꯑꯕ ꯃꯣꯏ ꯑꯩ ꯃꯃꯥꯡꯗ ꯀꯥꯞꯄ ꯑꯍꯟꯁꯤꯡꯅꯁꯨ ꯂꯣꯏ ꯍꯨꯒꯠꯂꯦꯕ ꯑꯗꯨꯗꯤ ꯑꯩꯁꯦ ꯍꯨꯒꯠꯂꯦꯕ ꯉ ꯍꯨꯒꯠꯄꯗꯨꯗ ꯍꯣꯏ ꯑꯩꯁꯨ ꯍꯧꯒꯠꯂꯛꯦꯕ ꯍꯪꯕ꯭ꯔꯥ ꯍꯧꯒꯠꯂꯒꯁꯨ ꯅꯪ ꯊꯣꯛꯈ꯭ꯔꯦ ꯍꯥꯏꯔꯒ ꯁꯝ ꯁꯝ ꯊꯥꯗꯣꯛꯑꯦ ꯊꯥꯗꯣꯛꯑꯒ ꯇꯨꯡꯗ ꯊꯥꯗꯣꯛ ꯊꯝꯕꯗꯣ ꯁꯨ ꯃꯥꯡꯗ ꯑꯝꯇ ꯇꯥꯍꯟꯗ꯭ꯔꯦꯕ ꯇꯨꯡꯗꯨꯗ ꯊꯥꯗꯔ ꯊꯝꯃꯦꯕ ꯑꯊꯪ ꯍꯊꯔ ꯊꯝꯕꯗꯣꯏ ꯅꯥꯗ ꯌꯦꯞꯁꯤꯜꯂꯒ ꯑꯩ ꯀ ꯐꯥꯔꯨꯕꯒꯤ ꯇꯨꯡꯗ ꯈꯤꯇꯪ ꯐꯟꯗꯣꯛꯄꯤꯌꯣ ꯈꯪꯕ꯭ꯔꯥ ꯑꯗꯨꯅꯦꯕ ꯇꯧꯋꯤꯗꯣ ꯑꯃ ꯊꯤꯕ꯭ꯔꯣ ꯌꯥꯝꯅ
ꯅꯥꯕꯨꯗꯤ ꯎꯍꯜꯂꯣ ꯍꯥꯏꯕꯅꯦ ꯑꯗꯨꯒ ꯁꯥꯏꯠ ꯊꯥꯗꯕꯗꯤ ꯑꯗꯨꯝ ꯌꯥꯔꯛ
ꯑꯗꯨꯗꯤ ꯅꯥ ꯎꯍꯜꯂꯣ ꯍꯥꯏꯔꯗꯤ ꯁꯝꯗꯣ ꯃꯥꯡꯗ ꯃꯥꯡ ꯈꯖꯥꯏꯗꯤ ꯌꯥꯝ ꯐꯖꯕꯗꯤ ꯌꯥꯔꯔꯣꯏ ꯁꯥꯏ ꯑꯩ ꯑꯩꯒꯤ ꯁꯥ ꯑꯁꯥꯡꯕꯤ ꯊꯥꯗꯕꯗꯤ ꯌꯥꯔꯣꯏꯕ
ꯌꯥꯔꯣꯏ ꯃꯆꯥꯕꯨꯗꯤ ꯌꯥꯅꯤ ꯍꯥꯏꯗꯤ ꯅꯥ ꯎꯗ꯭ꯔꯗꯤ ꯌꯥꯗꯕꯅꯦꯕ ꯑꯃ ꯐꯣꯇꯣ ꯀꯥꯞꯄꯗꯣ
ꯎꯝ ꯎꯝ ꯍꯥꯏꯅꯤ ꯑꯗꯨꯒꯤꯅꯦꯕ ꯑꯩꯅ ꯑꯗꯨ ꯅꯣꯏ ꯁꯥꯏꯗ ꯉꯥ ꯊꯦꯛꯆꯤꯟꯈꯤꯕꯅꯦꯕ ꯁꯥꯏ ꯑꯩ ꯃꯇꯝ ꯆ ꯃꯅ ꯇꯥꯏꯗꯅ ꯍꯟꯗꯁꯨ ꯍꯥꯛ ꯈꯥꯔ ꯈꯥ ꯎꯕꯒꯤ
ꯑꯗꯨꯅ ꯐꯖꯈ꯭ꯔꯦꯕ ꯁꯛꯄ
ꯁꯛꯇꯣꯛ ꯑꯁ ꯍꯦꯔꯣꯏꯟ ꯃꯥꯟꯈ꯭ꯔꯦ ꯍꯥꯏꯕ ꯐꯖꯝ ꯍꯥꯞꯅꯤꯡꯉꯤ ꯊꯇ
ꯍꯜꯂꯣ ꯌꯥꯒ ꯀꯦꯔꯒꯥꯎ ꯆꯣ
ꯀꯦꯔꯦꯒꯥ ꯑꯗꯨꯝ ꯃꯣꯏ ꯑꯞꯗꯦꯗꯃꯨꯗꯧ ꯇꯧꯕ ꯌꯥꯔ ꯃꯣꯏ
ꯌꯥꯔꯕꯝꯅꯤ ꯆꯍꯤ ꯈꯨꯗꯤꯡꯒꯤ ꯌꯥꯔꯕꯅꯤꯗ
ꯆꯍꯤꯒꯤꯗꯤ ꯌꯥꯔꯝꯃꯦ ꯍꯧꯖꯤꯗꯣ ꯊꯥ ꯑꯃ ꯂꯩꯔꯦ ꯊꯥ ꯑꯃ ꯂꯩꯔꯦ ꯑꯝꯗ ꯇꯧꯕꯗꯣ ꯌꯥꯔꯝꯃꯦꯕ ꯄꯁꯥꯅꯤ ꯄꯤꯁꯥ ꯄꯁꯅꯤ ꯌꯥ ꯈꯩ ꯂꯣ ꯆꯅꯤ ꯆꯅꯤ ꯃꯤ ꯆꯅꯤ ꯆꯅꯤ ꯂꯧꯅꯕ ꯆꯅꯤ ꯌꯥꯈꯩ ꯂꯧꯔꯤꯁꯦ
ꯅꯪꯉꯣꯟꯗꯅ ꯑꯦꯛꯁꯇ꯭ꯔꯥ ꯂꯧꯔꯤ ꯀꯩꯁ
ꯃꯤ ꯅꯠꯇꯦ ꯑꯗꯣ ꯑꯩꯅ ꯈꯪꯕ ꯆꯠꯅꯤꯡꯁ ꯑꯩꯅ ꯂꯧꯅꯤꯩ ꯑꯗꯨꯒ ꯑꯩꯈꯣꯏꯗꯤ ꯑꯩ ꯑꯩꯥꯡꯦ ꯃꯈꯜꯁꯨ ꯆꯅꯤ ꯆꯅꯤ ꯂꯣꯏ ꯂꯧ
ꯑꯗꯣ ꯅꯉꯣꯟꯗ ꯏꯟꯁꯥꯡꯅꯤ ꯌꯥꯡꯈꯥꯏꯌꯦ
ꯅꯠꯇꯦ ꯆꯅꯤꯌꯥꯡꯈꯩ ꯂꯣꯏ ꯂꯧꯑꯣ ꯍꯥꯏꯕ ꯑꯩ ꯍꯥꯏ ꯁꯣꯏꯔꯦ
ꯑꯣ
ꯃꯣꯏꯗꯨꯗ ꯑꯣꯏꯅ ꯆꯅꯤꯌꯥꯡꯈꯩ ꯂꯧ ꯍꯥꯏꯕ ꯑꯇꯣꯞꯄꯅ ꯆꯅꯤ ꯂꯧꯔꯒ ꯎꯨꯃꯥꯡ ꯁꯧꯗ꯭ꯔꯣ
ꯅꯣꯡ ꯇꯥꯈꯤꯕꯒꯤ ꯑꯦꯅꯤꯋꯔꯗ ꯅꯣꯡ ꯇꯥꯔꯝꯕ꯭ꯔꯥ
ꯅꯣꯡꯈꯤꯑꯝꯃꯦ ꯑꯗꯨꯒ ꯇꯣꯠꯈ꯭ꯔꯦ
ꯑꯩꯈꯣꯏ ꯈꯔ ꯀꯟꯅ ꯇꯥꯔꯝꯃꯦ ꯑꯗꯨꯝ ꯉꯥꯏꯍꯥꯛ
ꯑꯣ ꯍꯧꯖꯤꯛꯇꯣ ꯍꯃꯥꯡꯉꯥꯏꯒꯤ ꯐꯃꯤꯁ ꯍꯣꯡꯝꯕꯅꯦꯕ
ꯎꯝ
ꯈꯣꯝꯕꯗꯨꯗꯒꯤ ꯅꯣꯡꯁꯨ ꯇꯥꯔꯛꯑꯦꯅ ꯀꯟꯅ ꯇꯥꯔꯛꯑꯦ ꯀꯟ ꯇꯥꯔꯛꯑꯦꯅ ꯇꯣꯛꯑꯦ ꯑꯗꯨꯗꯨꯒ ꯍꯋꯥꯏ ꯀꯩꯅꯣ ꯂꯧꯁꯤꯜꯂꯦ ꯑꯗꯨꯗꯨ
ꯎꯝ ꯀꯔꯤ ꯇꯧꯋꯦꯕ ꯅꯪꯒꯤ ꯍꯟꯈꯤꯕꯒꯤ ꯕꯁꯀꯤ ꯋꯥꯔꯤ
ꯍꯥꯏꯅꯤ ꯋꯥꯔꯤꯗ ꯑꯁ ꯅꯪꯒꯣꯁꯦꯡꯕꯅꯤ ꯑꯩꯌꯨ ꯑꯃ ꯆꯟꯗ꯭ꯔꯦ ꯍꯥꯛꯆꯤꯟꯒ ꯍꯥꯞꯆꯤꯟꯦ ꯃꯩ ꯁꯤ ꯃꯩꯁꯤ ꯈꯂꯋꯥꯔꯁꯤ ꯍꯥꯞꯆꯤꯟꯒꯦ ꯇꯧꯕꯅꯤꯗ ꯑꯗꯨꯏꯅꯤꯗ ꯑꯩꯌꯣꯟꯕ ꯀꯩ ꯇꯨꯡꯕ ꯇꯥꯔꯛꯏꯁꯤꯅ
ꯄꯣꯂꯣꯁꯂꯔꯥ
ꯑꯣ ꯑꯩꯈꯣꯏ ꯆꯦꯅꯅꯦ ꯗꯨꯀꯥꯟ ꯆꯠꯂ ꯆꯠꯂꯒ ꯁꯦꯠꯂꯒ ꯑꯩꯈꯣꯏꯒꯤ ꯆꯧꯀꯔꯤꯗ ꯆꯪꯐꯝꯗꯨꯗ ꯊꯝꯕ ꯈꯔ
ꯎꯝ
ꯃꯥꯅ ꯑꯩꯈꯣꯏ ꯃꯥꯗ ꯍꯥꯏꯔꯝꯃꯤꯌꯦ ꯑꯩ ꯍꯜꯂꯛꯑꯒ ꯁꯤ ꯑꯗꯒꯤ ꯗ꯭ꯔꯦꯁ ꯃꯌꯥꯝꯁꯣ ꯂꯣꯏꯁꯤꯜꯍꯜꯂꯨꯅ
ꯎꯝ
ꯀꯥ ꯗꯨꯀꯥꯟ ꯆꯠꯈꯤꯑꯦ ꯑꯗꯨꯗꯨꯗꯤ ꯂꯣꯏꯁꯂꯨ ꯁꯤꯟꯅꯔꯝꯕ ꯑꯩꯅ ꯃꯨꯛꯐꯝꯗꯒꯤꯅꯤꯅꯦ ꯍꯣꯏ ꯉꯁꯤ ꯂꯥꯏ ꯐꯤꯖꯣꯜ ꯍꯣꯡꯕ
ꯎꯝ
ꯂꯥꯏ ꯐꯤꯖꯣꯜ ꯍꯣꯡꯕꯒꯤ ꯃꯣꯏ ꯃꯥꯏꯕꯤ ꯀꯩ ꯆꯥꯛ ꯄꯨꯖꯅꯤꯡꯉꯤꯅ ꯑꯩꯗꯣ ꯉꯥꯛꯇ ꯂꯥꯛꯑꯣ ꯃꯇꯦꯡ ꯄꯥꯡꯉꯑꯣ ꯑꯌꯤꯡꯕꯤ ꯕꯥꯅꯤꯕꯨꯗꯤ ꯂꯥꯛꯑꯣ ꯍꯥꯏꯕ꯫
ꯃꯃꯥꯟ ꯃꯃꯥꯅꯕꯤꯁꯤꯡ ꯑꯃ ꯍꯣꯠ ꯄꯣꯠ ꯆꯥꯕ ꯆꯠꯅꯤꯅ ꯆꯠꯄ꯫
ꯎꯝ ꯎꯝ
ꯑꯗꯨꯗꯒꯤ ꯈꫭꯏꯁꯨ ꯆꯥꯔꯨꯁꯤꯅ ꯅꯣꯡ ꯐꯥꯗꯣꯛ꯫
ꯆꯥꯔꯨꯁꯤ꯫ ꯆꯥꯔꯨꯁꯦ ꯅꯪ ꯂꯥꯛꯄꯒ ꯆꯥꯔꯨꯔꯁꯤ ꯀꯩꯅꯣ꯫
ꯋꯥꯡꯈꯩꯗꯅꯦꯕꯨ ꯍꯥꯏ ꯁꯤꯗꯩꯅꯦ ꯍꯥꯏꯒꯠꯆꯠꯂꯤꯁꯦ ꯑꯩꯈꯣꯏꯗꯤ꯫ ꯁꯍꯥ
ꯂꯨꯄꯥ ꯆꯥꯇ꯭ꯔꯨꯛ ꯈꯛꯇꯅꯦ ꯍꯥꯏꯕ ꯍꯣꯠꯄꯣꯠꯇꯣ꯫
ꯃꯣꯏꯅ ꯃꯣꯏ ꯃꫭꯏ ꯃꯔꯤ ꯈꯥꯏꯖꯤꯟꯅꯔꯒ ꯆꯠꯄꯅꯤꯅ ꯄꯩꯁꯥꯗꯤ ꯌꯥꯝꯗꯦ ꯍꯥꯏꯩꯅ ꯑꯎꯅ ꯄꯩꯁꯥꯗꯨꯅ ꯈꯔꯗꯤ ꯇꯤꯡꯒꯅꯤꯅ ꯍꯥꯏꯕ꯫
ꯍꯣꯠꯄꯣꯠꯇꯨꯅ ꯑꯩꯈꯣꯏ ꯑꯍꯨꯝ ꯑꯍꯨꯝ ꯃꯔꯤꯃꯨꯛꯇꯤ ꯑꯗꯨꯝ ꯆꯥꯕ ꯀꯣꯅꯅꯤ꯫
ꯑꯆꯥꯄꫭꯠꯇꫭ ꯍꫭꯠꯄꫭꯠꯇꫭ ꯈꯇꯪ ꯆꯥꯒꯗ꯭ꯔ ꯑꯇꫭꯞꯄꯁꯨ ꯆꯥꯔꫭꯏꯗꯔ ꯍꯥꯏꯁꯦ꯫
ꯑꯗꯨꯅ ꯑꯗꯨꯝ ꯀꯣꯟꯅꯩ ꯍꯥꯏꯕꯅꯤ ꯑꯗꯣ ꯑꯇꯣꯞꯄ ꯂꯧꯔꯁꯨ ꯌꯥꯝ ꯂꯧꯗ꯭ꯔꯁꯨ ꯌꯥꯅꯤ ꯍꯥꯏꯕ꯫
ꯑꯣ ꯄꯨꯛ ꯊꯟꯅꯤ ꯍꯥꯏꯕ꯫
ꯀꯔꯤꯌꯥ꯫
ꯑꯁ ꯄꯨꯛ ꯊꯟꯅꯤ ꯍꯥꯏꯕ꯭ꯔꯕ ꯑꯗꯨꯅ ꯍꯥꯏꯗꯤ ꯑꯗꯨꯝ ꯈꯔ ꯊꯟꯕꯗꯣ꯫
ꯊꯟꯅꯤ-ꯊꯟꯅꯤ ꯃꯤ ꯑꯅꯤ ꯆꯥꯕ ꯉꯝꯗꯦ ꯍꯥꯏꯕꯅꯦ ꯃꯤ ꯑꯅꯤꯅ꯫
ꯑꯣ ꯀꯩꯅꯣ ꯑꯩꯈꯣꯏ ꯆꯦꯒꯤ ꯐꯨꯔꯤꯠ ꯃꯌꯥꯝꯅ ꯍꯥꯏꯔꯠ ꯄꯩ ꯃꯌꯥꯝꯁꯦ ꯀꯩꯅꫭ ꯇꯧꯔꯤꯁꯤꯕꯣ꯫
ꯅꯪꯒꯤ ꯂꯣꯏ ꯑꯣꯏꯊꯣꯛꯑꯣ꯫
ꯑꯦ ꯄꯥꯥꯝꯗꯦ ꯃꯥꯏ ꯐꯨꯔꯤꯠꯁꯤꯗꯤ ꯑꯩꯅ ꯂꯤꯠꯄꯤꯗꯧꯁꯨ ꯅꯠꯇꯦ꯫ ꯉꯥꯏꯔꯤꯁꯤ ꯑꯃ ꯂꯧ-ꯂꯧ ꯇꯥꯕꯤ ꯑꯍꯟꯅ ꯂꯤꯠꯄ ꯑꯔꯥꯡꯕꯤ ꯀꯥꯡꯕꯨꯗꯣ ꯑꯗꯨꯅꯤ ꯄꯣꯁꯠ ꯇꯥꯕꯤ ꯅꯠꯇꯦ꯫
ꯇꯨꯝꯕꯗ ꯇꯤꯠꯄ ꯌꯥꯅꯤ ꯀꯩꯅꯣ ꯅꯪꯅ꯫
ꯇꯨꯝꯕꯗꯀ ꯂꯤꯠꯄꯒꯒ ꯑꫭꯏꯔꯗꯤ ꯅꯨꯡꯉꯥꯏꯈ꯭ꯔꯕ ꯐꯨꯔꯤꯠꯅꯤꯗꯥ ꯑꯗꯨꯝ꯫
ꯎꯝ
ꯃꯥꯅ ꯁꯤꯗ ꯐꯨꯔꯤ ꯐꯨꯔꯤꯠ ꯈꯁꯪꯠ ꯇꯧꯔꯤꯖꯦꯌꯧ꯫ ꯍꯈꯣꯏꯅꯦ ꯂꯣꯏꯅ ꯑꯩꯅꯒ ꯅꯍꯥꯟ ꯆꯠꯈꯤꯕꯗ ꯊꯅꯝꯕ ꯗ꯭ꯔꯦꯁꯁꯤꯡꯗꯣ ꯎꯄꯨꯗ ꯑꯃ ꯍꯥꯞꯆꯤꯜꯂꯝꯗꯦ ꯂꯣꯏ ꯁꯤ ꯂꯩꯔꯝꯃꯤ ꯆꯧꯀ꯭ꯔꯤꯗ꯫ ꯑꯁꯦꯡꯕꯩꯩꯅꯦ ꯇꯨ ꯑꯩꯅ ꯑꯩꯅ ꯁꯦꯠꯂꯝꯕ ꯗ꯭ꯔꯦꯁ ꯃꯈꯩꯁꯤꯗ ꯆꯧꯀ꯭ꯔꯤꯗ ꯂꯩꯍꯧꯕꯁꯤꯡꯗꯨꯅꯦꯕ ꯃꯥ ꯂꯣꯏꯅ ꯆꯥꯏ ꯊꯝꯃꯝꯃꯤꯁꯦ꯫
ꯁꯦꯡꯑꯝꯑꯔꫭꯏ ꯅꫭꯏ ꯆꯦ꯫
ꯉꯁꯥꯏꯒ ꯇꯨꯝ ꯍꯧꯒꯠꯄꯒꯁꯦ ꯄꯨꯡ ꯅꯤꯄꯥꯟ ꯍꯧꯒꯠꯂꯒ ꯄꯨꯛ ꯍꯧꯒꯠꯂꯒ ꯗꯨꯀꯥꯟ ꯆꯠ
ꯊꯕꯛꯇꯣ ꯋꯥꯅ ꯇꯧꯔꯕꯅꯤꯅ ꯇꯨꯝꯃꯦ꯫
ꯇꯨꯝꯃꯦ ꯍꯂꯛꯑ꯫ ꯆꯥꯥꯛꯀ ꯍꯜꯂꯛꯑꯅꯤ ꯆꯥꯛ ꯆꯥꯔꯒꯅ ꯆꯥꯔꯦ ꯆꯥꯗ꯭ꯔꯒꯅ ꯆꯥꯗ꯭ꯔꯦ ꯆꯥꯔꯒꯅ ꯋꯥꯥꯛꯀꯤꯡ ꯆꯊꯣꯛꯑꯁꯤꯅ ꯉꯔꯥꯡꯁꯨ ꯈꯣꯏ ꯊꯣꯛꯑꯦ ꯑꯗꯨꯝ ꯔꯥꯎ ꯑꯃ ꯆꯠꯂꯨꯔꯦ ꯃꯤ ꯋꯥ ꯉꯥꯡꯅꯔꯨꯔꯦ꯫
ꯎꯝ
ꯆꯪꯏ
ꯃꯤ ꯋꯥ ꯉꯥꯡꯅꯔꯨꯔꯦ ꯑꯗꯨꯏꯗꯨꯒ ꯆꯪꯉꯛꯑꯦ꯫
ꯑꯩꯅ ꯃꯣꯏ ꯇꯨꯡ ꯏꯟꯅꯔꯝꯃꯤ ꯋꯥ ꯇꯥꯔꯨꯕ꯫
ꯑꫭ ꯅꯪꯅ ꯇꯥꯔꯨꯕ ꯅꯣꯛ ꯅꯣꯛꯇꯅ꯫
ꯎꯝ
ꯃꯥꯂꯦꯝꯕꯤ ꯁꯥꯖꯅꯔꯒ꯫
ꯃꯤꯋꯥ ꯃꯀꯣꯛꯇꯤ ꯅꯪꯅꯦꯕ
ꯇꯧꯅꯣ ꯃꯤꯋꯥ ꯉꯥꯡꯅꯁꯦ
ꯑꯍꯍ ꯃꯣꯏꯗꯤ ꯈꯪꯗ꯭ꯔꯤꯕ
ꯃꯣꯏꯗꯤ ꯈꯪꯗ꯭ꯔꯤꯕ ꯑꯋꯥꯕꯅꯦꯁꯤꯁꯨ
ꯃꯥ ꯌꯥ
ꯁꯥꯏꯑꯦ ꯅꯣꯡꯖꯁꯨ ꯇꯥꯈꯤꯗ꯭ꯔꯦꯕ ꯁꯥꯖꯅ ꯂꯣꯏꯔꯦ ꯍꯥꯏꯕ ꯑꯗꯣ ꯑꯩ ꯊꯝꯃꯒꯦ
ꯍꯣꯏ ꯍꯣ ꯍꯣꯏ ꯊꯝꯃꯣ ꯊꯝꯃꯣ
ꯎꯝ